ꯍ ꯍꯜꯂꯣ ꯀꯥꯒ꯭ꯔꯣ ꯍꯜꯂꯣ
ꯇꯥꯔꯕ
ꯑꯦ ꯇꯥꯔꯦ ꯇꯔꯦ
ꯎꯝ
ꯀꯝꯠꯇ꯭ꯔꯣ
ꯍꯂꯄ
ꯑꯩꯌ ꯉꯁꯥꯏ ꯄꯨꯡ ꯇꯔꯥ ꯇꯥꯔꯥꯝꯗꯥꯏ ꯑꯗꯨꯋꯥꯏꯝ ꯄꯥꯜꯂꯑꯦ ꯃꯥꯅꯦ ꯍꯧꯖꯤꯛꯇꯁꯨ ꯂꯥꯛꯏ ꯍꯥꯏ
ꯎꯝ ꯑꯃ ꯑꯣ ꯃꯣꯃꯣ
ꯎꯝ ꯅꯣꯡ ꯇꯥꯕꯒꯤ ꯁꯨꯝ ꯂꯥꯡꯕꯩ ꯃꯥꯜꯂꯦ ꯅꯦꯠꯋꯥꯛ ꯅꯨꯡꯉꯥꯏꯇꯕ ꯍꯥꯏ
ꯑ
ꯀꯣꯏꯁ ꯍꯦꯔꯝꯝꯕꯅꯤꯅꯦ ꯆꯔꯦ ꯆꯥꯔꯦ ꯀꯩꯅꯣꯅ ꯀꯣꯏ ꯆꯠꯁꯦ ꯍꯥꯏꯔꯝꯕꯅꯦꯕ ꯅꯣꯡ ꯇꯥꯗꯤꯔꯛꯄꯩ ꯋꯥꯅꯤꯅ
ꯀꯅꯥꯅ
ꯑꯦ ꯏꯗꯣꯀ ꯏꯣ ꯀ
ꯑꯣ ꯍꯣꯏꯗ ꯀꯣꯏ ꯌꯥꯕ ꯅꯠꯇꯦꯗ ꯀꯗꯥꯥꯏꯗꯩ ꯑꯗꯩ ꯉꯪꯁꯨ ꯉꯜꯂꯤ ꯀꯣꯏꯕ ꯍꯥꯏꯗꯤ ꯍꯣꯔꯦꯟ ꯅꯨꯃꯤꯗꯥꯡ ꯋꯥꯏꯔꯝꯒꯨꯝꯕ ꯀꯣꯏꯕ ꯆꯠꯇꯧ ꯉꯥꯏ ꯑꯗꯨ ꯅꯠꯇ꯭ꯔꯗꯤ ꯑꯩꯗꯤ ꯐꯔꯛ ꯇꯥꯅꯤ ꯑꯩꯗꯤ ꯉꯁꯤ ꯀꯩꯅꯣꯒꯤ ꯋꯥꯡꯉꯨ ꯇꯨꯔ ꯋꯥꯡꯉꯨ ꯏꯃꯥꯟꯅꯕꯗꯨꯒꯤ ꯃꯥꯒꯤ ꯃꯄꯣꯛ ꯅꯨꯃꯤꯠꯅꯦꯅ ꯍꯣꯔꯦꯟ ꯀꯩꯅꯣꯝ ꯆꯥꯁꯦꯅ ꯍꯥꯏꯔꯛꯄꯅꯦ ꯑꯗꯨꯒꯤ ꯀꯩꯀꯩꯅꯣ ꯃꯣꯏ ꯆꯠ ꯆꯥꯔꯣꯅꯦ
ꯊꯕꯥꯟ ꯐꯕ ꯐꯒꯠꯍꯟꯕꯩ ꯋꯥꯅꯤ ꯍꯦꯟꯅ ꯑꯃꯨ
ꯁꯕꯥꯟ ꯐꯕ ꯐꯠꯇꯕ ꯈꯪꯗꯦ ꯑꯗꯨ ꯃꯤꯅ ꯆꯠꯁꯦ ꯍꯥꯏꯔꯑ ꯃꯤꯅ ꯆꯠꯂꯨ ꯇꯥꯏꯌꯦꯦꯗ
ꯎ ꯐꯩ ꯐꯩ ꯅꯣꯏꯁꯨ ꯇꯣꯏ ꯂꯥꯛꯏꯅꯦ ꯍꯥꯏ ꯀꯩꯅꯣꯒꯤꯗ ꯍꯣꯏ ꯁꯤꯤꯊꯣꯏꯕꯤꯒꯗꯤ ꯅꯣꯏ ꯋꯥꯔꯤꯥꯒꯤ ꯋꯥꯡꯉꯨꯒꯤꯗꯨꯒ ꯃꯥꯅ ꯋꯥꯔꯤ ꯁꯤꯤꯠꯊꯅꯕꯒꯤ ꯂꯣꯏꯅ ꯂꯥꯛꯏꯅꯦ
ꯑꯣ ꯐꯠꯇ꯭ꯔꯣ ꯑꯩ ꯈꯣꯏ ꯋꯥꯏꯗꯨ ꯁꯤꯊꯅꯕ ꯑꯩ ꯂꯥꯏ ꯃꯤꯗꯨ ꯐꯠꯇ꯭ꯔꯣ ꯃꯤꯒꯤ ꯂꯥꯛꯇꯨ ꯁꯣꯛꯄꯗꯤ ꯑꯩꯈꯣꯏ ꯂꯥꯛꯄꯗꯨ ꯐꯠꯇ꯭ꯔꯣ ꯅꯗꯩ ꯀꯌꯥ ꯁꯨꯈ꯭ꯔꯝꯕꯣ ꯃꯁꯤꯡꯕꯨꯣ
ꯑꯩ ꯑꯃꯒ ꯀꯩꯅꯣ ꯆꯍꯨꯝ ꯌꯧꯗ꯭ꯔꯣꯕꯩ ꯃꯑꯣꯡ ꯂꯩꯍꯧꯕꯅꯤ
ꯑꯁ ꯀꯩꯅꯣ ꯄꯨꯔꯥ ꯑꯩ ꯌꯣꯝ ꯊꯨꯅ ꯊꯨꯅ ꯌꯧꯋꯦ ꯍꯥꯏꯕ ꯅꯪꯒꯤꯅ
ꯑꯩꯔꯣ ꯑꯣꯀꯦ ꯑꯣꯀꯦ ꯐꯠ ꯐꯠ ꯇꯧꯁꯟꯕꯅꯦꯃꯦ
ꯅꯪꯗꯣ ꯈꯔ ꯈꯔ ꯕ꯭ꯔꯦꯛ ꯂꯩꯔꯣ ꯀꯔꯤꯅꯣ ꯑꯩꯅ ꯉꯥꯡꯉꯤ ꯉ ꯁꯤꯇ ꯉꯥꯡꯁꯤꯜꯂꯛꯇꯣꯏ ꯇꯧꯋꯦ ꯍꯦꯛꯇ
ꯂꯦꯞꯄ ꯂꯩꯕꯗꯨ ꯑꯩꯅ ꯇꯠꯄ ꯃꯥꯥꯟꯕ ꯅꯦꯋꯥꯛ ꯑꯝ ꯇꯧ ꯃꯥꯥꯟꯕ ꯑꯗꯨꯏꯅꯤ
ꯂꯦꯞꯄ ꯂꯩꯕꯩ ꯅꯠꯇꯦ ꯑꯩꯅ ꯉꯥꯡꯉꯤꯁꯤꯗꯤ ꯑꯗꯨꯝ ꯍꯣꯔꯦꯟ ꯉꯥꯡ ꯂꯣꯏꯔꯀꯥꯟꯗ ꯑꯗꯨꯝ ꯂꯦꯞꯄ ꯀꯥꯟꯗ ꯑꯗꯨꯝ ꯍꯥꯏꯔꯛꯑꯣ ꯅꯠꯇ꯭ꯔꯒꯗꯤ ꯍꯣꯔꯦꯟ ꯔꯤꯖꯦꯛ ꯑꯣꯏꯅ ꯆꯠꯅꯦꯕ ꯑꯅꯤꯃꯛ ꯉꯥꯡꯃꯤꯟꯅꯕꯗꯣ
ꯎꯝ
ꯃꯣꯏꯅꯤꯃꯛ ꯑꯅꯤꯃꯛ ꯂꯩꯕ꯭ꯔꯣ
ꯉꯁꯤ ꯈꯛꯇꯅꯤꯗ ꯂꯩ ꯚꯥꯏ ꯍꯣꯔꯦꯟ ꯑꯃꯨꯛ ꯀꯩꯅꯣꯗ ꯑꯃꯑꯥꯏꯗꯤ ꯑꯃꯨꯛ ꯑꯥ ꯆꯠꯈ꯭ꯔꯅꯤ ꯃꯌꯥꯡꯕꯝꯗ ꯑꯃꯁꯤꯅ ꯂꯩꯍꯧꯗꯣꯑꯣ ꯑꯍꯟꯅ ꯂꯩꯍꯧꯗꯣꯑꯣ
ꯑꯣ ꯍꯣꯏ ꯑꯗꯣꯏ ꯈꯔ ꯌꯥꯝ ꯇꯧꯁꯜꯂꯧꯔꯣ ꯅꯩ ꯂꯤꯁꯤꯡ ꯑꯅꯤꯃꯨꯛ ꯁꯨꯅꯕ
ꯑꯩ ꯃꯣꯏ ꯌꯦꯡꯍꯟꯗꯔꯦꯗ ꯑꯩꯅ ꯑꯗꯨꯝ ꯏꯁꯥꯅ ꯑꯗꯨꯝ ꯌꯦꯡ ꯌꯦꯡꯉꯒ ꯈꯪꯗꯧꯗ ꯃꯥꯜꯂꯀꯥꯟꯗ ꯃꯣꯏꯗ ꯑꯃꯨꯛ ꯑꯃꯨꯛ ꯍꯥꯏꯕ ꯌꯦꯡꯍꯟꯕ ꯈꯛꯇꯅꯤ
ꯌꯥꯝ ꯍꯩ ꯔꯖꯥꯠꯅꯤꯅꯦ
ꯁꯦꯝꯗꯣꯛꯄ ꯈꯔ ꯈꯔꯗꯤ ꯑꯗꯨꯝ ꯆꯥꯎꯔꯥꯛꯄ ꯑꯃꯗꯤꯗꯤ ꯈꯔ ꯈꯔꯗꯤ ꯈꯪꯉꯤ
ꯍꯌꯦꯡ ꯂꯣꯏ ꯔꯤꯖꯦꯛ ꯂꯥꯛꯀꯅꯤꯀꯣ ꯔꯤꯖꯦꯛ ꯂꯥꯛꯑꯗꯤ ꯅꯪ ꯄꯩꯁꯥ ꯐꯪꯖꯔꯣꯏ ꯍꯌꯦꯡ
ꯑꯦ ꯑꯌꯥꯝꯕ ꯑꯗꯨꯝ ꯆꯨꯝꯕꯅꯤꯅ ꯑꯁꯥ ꯑꯁꯥꯡ ꯑꯁꯥꯡꯕ ꯌꯥꯎꯔꯀꯥꯟꯗꯕꯨꯗꯤ ꯒ꯭ꯌꯥꯟ ꯇꯥꯗ꯭ꯔꯦ ꯀꯃꯥꯏꯅ ꯇꯧꯗꯣꯏꯅꯣ ꯈꯪꯗꯗ ꯑꯗꯨꯝ ꯅꯝꯖꯤꯟꯒꯤꯕꯁꯨ ꯌꯥꯎꯋꯦ
ꯎꯝ ꯈꯣꯟꯖꯦꯜꯕꯨꯗꯤ ꯁꯦꯡꯉꯕꯨꯗꯤ ꯈꯣꯟꯖꯦꯜ ꯌꯥꯝ ꯁꯦꯡꯉꯗꯤꯅꯦ ꯑꯗꯨꯝ ꯑꯗꯨꯝ ꯌꯥꯕꯅꯦ ꯑꯗꯣ ꯈꯣꯟꯖꯦꯜ ꯁꯦꯡꯗ꯭ꯔꯒꯗꯤ ꯀ ꯇꯧꯕꯅꯦ ꯑ ꯆꯦꯟꯅꯕꯅꯦ ꯑꯗꯨꯝ
ꯎꯝ ꯇ꯭ꯔꯥꯏꯕꯦꯜꯒꯤꯒ ꯁꯨꯝ ꯌꯥꯎꯔꯀꯥꯟꯗꯗꯤꯀꯣ ꯑꯗꯨ ꯀꯥꯟꯗꯗꯤ ꯑꯁ ꯂꯣꯏꯔꯦ ꯇꯥꯕꯝ ꯂꯥꯛꯐꯝ ꯈꯪꯗꯕꯤꯗꯣ ꯑꯗꯨꯃꯥꯏꯅ ꯇꯧꯋꯦꯕ
ꯎꯝ ꯆꯥꯛꯄꯨ ꯆꯥꯔꯕꯣ ꯅꯣꯕꯨ
ꯆꯥꯔꯦ ꯆꯥꯔꯦ ꯉꯜꯂꯦ ꯑꯩꯅ ꯆꯥꯕ ꯇꯔꯥꯃꯊꯣꯏ ꯑꯗꯨꯋꯥꯏꯄꯥ ꯆꯥꯔꯦ ꯉꯜꯂꯦ ꯃꯣꯏ ꯌꯥꯎꯕꯅꯤꯅ
ꯎꯝ ꯀꯩꯖꯥꯡ ꯆꯥꯔꯕ
ꯌꯦꯟꯁꯥꯡꯁꯤ ꯀꯔꯤꯟ ꯑꯣ ꯑꯁꯤꯟꯕ ꯑꯁꯤꯟꯕꯒ ꯀꯥꯡꯉꯧ ꯑꯃꯒ ꯆꯥꯕ ꯀꯥꯡꯉꯧ ꯑꯃ ꯉꯧꯔ
ꯎꯝ ꯑꯈꯣꯏꯗꯤ ꯀꯩꯅꯣ ꯇꯧꯔꯝꯃꯦ ꯀꯔꯤꯅꯣ ꯉꯁꯥꯏ ꯑꯩꯈꯣꯏ ꯊꯣꯡꯕꯗꯨꯕꯨ ꯑꯣ ꯃꯅꯤꯡꯒꯤ ꯅꯣꯏ ꯏꯕꯥꯏꯍꯣꯏꯗꯒꯤ ꯉꯥ ꯈꯔ ꯂꯩꯔꯨꯔꯦ ꯑꯗꯨꯒ ꯑꯁꯤ ꯁꯦꯕꯣꯠꯀ ꯇꯧꯔ ꯊꯣꯡꯉꯝꯃꯦ ꯍꯥꯎꯕꯨꯗꯤ ꯍꯥꯎꯋꯦ ꯑꯩꯗꯤ ꯑꯃꯨꯛ ꯑꯥ ꯀꯩꯊꯦꯜꯗ ꯑꯆꯥꯄꯣꯠ ꯈꯔꯁꯨ ꯂꯩꯔꯒ ꯑꯃꯨꯛ ꯆꯥꯔꯦ
ꯀꯌꯥꯝ ꯊꯦꯡ ꯍꯜꯂꯛꯄꯅꯣ ꯅꯪ ꯉꯁꯤꯕꯣ
ꯑꯩ ꯉꯁꯤ ꯆꯠꯂꯨꯗ꯭ꯔꯦꯗ ꯉꯁꯥꯏ ꯁꯨꯇꯤ ꯊꯥꯗꯣꯛꯑꯁꯦꯅ ꯍꯥꯏꯗꯣꯛꯈ꯭ꯔꯦ ꯉꯁꯤꯗꯣ ꯑꯩꯅ ꯁꯨꯇꯤ ꯊꯥꯒꯦꯅ ꯉꯔꯥꯡ ꯅꯍꯥꯟꯅ ꯑꯗꯨꯝ ꯈꯟꯕ ꯑꯗꯨꯗ ꯃꯣꯏ ꯀꯩꯅꯣ ꯉꯔꯥꯡꯕꯨꯗꯤ ꯃꯥꯅ ꯇꯧꯁꯤꯕꯨꯗꯤ ꯍꯥꯏꯔꯛꯄꯅꯦ ꯑꯗꯣ ꯑꯩꯅ ꯑꯁ ꯉꯁꯤꯗꯤ ꯑꯩ ꯊꯕꯛ ꯂꯩꯔꯦꯅ ꯍꯥꯏꯔꯒ ꯏꯁꯥꯅꯒ ꯈꯤꯇꯪ ꯅꯨꯡꯉꯥꯏꯇꯕ ꯉꯁꯥꯏꯗꯤ ꯗꯥꯏꯔꯤꯌꯥ ꯇꯧꯒꯦ ꯈꯤꯇꯪ ꯇꯧꯕ ꯍꯥꯏꯅ ꯍꯥꯏꯇꯥꯔꯦ ꯈꯣꯡ ꯍꯥꯝꯗꯒꯦꯅ ꯑꯗꯨꯗꯒꯤ ꯑꯩ ꯑꯗꯨꯝ ꯉꯁꯤꯗꯤ ꯏꯁꯥ ꯈꯔ ꯅꯨꯡꯉꯥꯏꯇꯦꯀꯣ ꯍꯌꯦꯡꯗꯩ ꯇꯧꯔꯁꯦꯅ ꯍꯥꯏꯔꯒ ꯑꯗꯨꯃꯥꯏꯅ ꯇꯧꯔꯒ ꯍꯣꯏ ꯍꯣꯏ ꯍꯥꯏꯔꯛꯑꯦ ꯃꯥꯅꯁꯨ ꯑꯗꯨꯝ ꯑꯗꯨ ꯂꯦꯞꯄꯦ ꯉꯁꯤꯗꯤ
ꯑꯩꯁꯨ ꯉꯁꯥꯏ ꯑꯌꯨꯛ ꯇꯩ ꯑꯗꯨꯝ ꯇꯧꯋꯦ ꯈꯣꯡꯂꯥꯏ ꯍꯥꯝꯗꯕꯗ ꯉꯔꯥꯡ ꯀꯩ ꯆꯥꯔꯁꯤꯜꯂꯨꯕꯩꯅꯣ ꯈꯪꯗꯦ ꯉ ꯏꯕꯥꯏꯅꯤ ꯆꯥꯁꯤꯜꯂꯨꯕ ꯃꯇꯨꯡꯗ ꯁꯤꯗ ꯀꯩꯅꯣ ꯀꯔꯤꯒꯤ ꯆꯨꯖꯥꯛ ꯑꯃ ꯆꯥꯁꯤꯜꯂꯨ ꯑꯗꯨꯔ ꯈꯪꯗꯦꯅ
ꯑꯗꯨꯏꯗꯤ ꯑꯣꯏꯔꯝꯗꯧ ꯃꯥꯟꯗꯦ ꯑꯩ ꯑꯗꯨ ꯈꯤꯇꯪ ꯍꯥꯝꯅꯤꯡꯕ ꯑꯗꯨ ꯍꯥꯝꯊꯕꯩꯗꯤ ꯅꯠꯇꯦꯕ ꯑꯗꯨꯒ ꯁꯨꯝ ꯀꯩ ꯍꯥꯏꯅꯤ ꯀꯩ ꯍꯥꯏꯗꯣꯏꯅꯣ ꯈꯪꯗꯦ ꯑꯌꯦꯛꯄꯁꯨ ꯅꯠꯇꯦ ꯑꯗꯒꯤ ꯑꯗꯨꯃꯥꯏꯅ ꯐꯖꯅꯗꯤ ꯍꯥꯝꯃꯦꯕ ꯑꯗꯨꯒ ꯈꯪꯗꯦ ꯄꯨꯛ ꯅꯨꯡꯉꯥꯏꯇꯕꯅ ꯈꯣꯡ ꯍꯥꯝꯕ ꯈꯤꯇꯪ ꯈꯪꯗꯦ ꯀꯃꯥꯏꯅ ꯍꯥꯏꯗꯣꯏꯅꯣ ꯈꯪꯗꯦ ꯒ꯭ꯌꯥꯟ ꯇꯥꯗꯦ ꯑꯗꯨꯃꯥꯏꯅ ꯇꯧꯕ ꯑꯗꯩꯁꯤ ꯎꯝ ꯁꯥꯟꯅꯕꯗꯣ ꯑꯃꯨꯛ ꯐꯥꯔꯛ ꯇꯥꯗꯧ ꯃꯥꯟꯁꯤꯜꯂꯛꯑ ꯑꯗꯩ ꯆꯠꯄꯗꯨꯒ ꯀꯩꯗꯧꯕꯒ ꯑꯩꯗꯤ ꯑꯃꯨꯛ ꯑꯥꯗꯩ ꯕꯁꯇꯩ ꯕꯁ ꯃꯈꯣꯡꯗꯩ ꯑꯃꯨꯛ ꯑꯥ ꯇꯥꯅ ꯑꯃꯨꯛ ꯆꯠꯇꯣꯏꯅꯤꯅ ꯑꯃꯨꯛ ꯑꯗꯩ ꯍꯜꯂꯛꯄꯁꯨ ꯑꯃꯨꯛ ꯑꯥ ꯄꯥꯎꯅꯥ ꯕꯖꯥꯔ ꯐꯥꯎꯔ ꯂꯥꯛꯇꯣꯏꯅꯤꯅ ꯐꯥꯔꯛ ꯇꯥꯗꯣ ꯑꯗꯨ ꯆꯠꯂꯕꯩꯒꯤ ꯆꯠꯇ꯭ꯔꯕ ꯐꯣꯔꯦꯟꯗꯤ ꯑꯃꯨꯛ ꯀꯥꯏꯥꯏ ꯁꯧꯗꯦꯕ
ꯅꯣꯡ ꯇꯥꯔꯝꯅꯤꯟ ꯅꯣꯡ ꯇꯥꯔꯗ ꯎꯄꯥꯥꯏ ꯂꯩꯇ꯭ꯔꯦ ꯆꯠꯂꯔ ꯃꯥꯅ ꯀꯩꯅ ꯑꯣꯏꯔꯣ ꯈꯣꯡꯖꯣꯝ ꯂꯣꯝ ꯆꯠꯁꯦ ꯍꯥꯏꯕ ꯑꯗꯨꯝ ꯀꯣꯏꯊꯣꯛꯄ ꯑꯣꯏꯅꯗ ꯑꯗꯨꯒꯤ
ꯃꯣꯏꯁꯥꯏ ꯌꯥꯎꯗꯣꯏꯔꯥ
ꯌꯥꯎꯔꯣꯏꯗꯗꯥꯏ ꯑꯩ ꯁꯃꯥꯏ ꯍꯦꯛꯇ ꯁꯨꯝ ꯆꯧꯁꯤꯦ ꯍꯥꯏꯕꯩꯅꯤ ꯃꯥꯅ ꯁꯨꯝ ꯍꯥꯏꯗꯤ ꯆꯠꯊꯣꯛ ꯃꯥ ꯌꯨꯝꯗ ꯁꯨꯝ ꯂꯩꯕꯗꯣ ꯑꯗꯨꯒꯤ ꯃꯥꯒꯤ ꯁꯨꯝ ꯑꯦꯛꯖꯥꯝ ꯐ꯭ꯔꯤꯒꯤ ꯑꯣꯏꯅ ꯑꯗꯨꯝ ꯑꯣꯏꯔꯝꯒꯅꯤ ꯁꯨꯇꯤ ꯑꯣꯏꯔꯝꯒꯅꯤ ꯑꯗꯨꯅ ꯁꯨꯝ ꯊꯣꯛꯣꯡꯁꯦꯅ ꯍꯥꯏꯕꯅꯤ
ꯅꯣꯏꯅꯤ ꯄꯥ ꯄꯥ ꯌꯥꯝ ꯆꯠꯂꯦꯅꯦ ꯀꯩꯅꯣꯗ ꯑꯣꯏꯒꯦꯔꯥ ꯐꯤ ꯂꯩꯕ ꯑꯣꯏꯒꯦꯔꯥ ꯀꯔꯤ ꯑꯣꯏꯒꯦꯔꯥ ꯑꯩꯈꯣꯏꯒꯥꯁꯦ ꯍꯧꯔꯝꯗꯕꯤꯅꯤ ꯐꯠ ꯐꯠ ꯐꯠ ꯆꯠꯄꯤꯅꯦ ꯍꯦꯛꯇ ꯑꯥ ꯌꯧꯔꯛꯀꯥꯟꯗ ꯍꯦꯛꯇ ꯍꯥꯏꯔꯛꯄ
ꯃꯥꯗꯤ ꯈꯔ ꯁꯨꯝ ꯆꯠꯅꯤꯡꯉ ꯏꯕꯥꯅꯤ ꯁꯨꯝ ꯄꯨꯜꯂꯤ ꯄꯨꯟꯕꯗꯤ ꯏꯃꯥꯅ ꯁꯨꯝ ꯂꯩꯅꯤꯡꯀꯥꯟꯁꯨ ꯃꯥꯗꯤ ꯑꯇꯣꯞꯄ ꯍꯧꯕ ꯅꯨꯡꯉꯥꯏꯇꯕ ꯑꯗꯨꯅ ꯑꯩ ꯑꯣꯏꯔꯗꯤ ꯁꯨꯝ ꯑꯦ ꯆꯔꯧꯁꯤ ꯁꯥ ꯏꯕꯥꯅꯤ ꯁꯨꯝ ꯊꯨꯗ ꯇꯧꯅꯕꯅꯤ ꯍꯥꯏ ꯇꯔꯦ ꯑꯗꯨ ꯃꯥꯥꯏ ꯂꯩꯀꯥꯟꯗ ꯑꯩ ꯑꯃꯨꯛ ꯌꯥꯎꯕꯃꯥꯏꯅ ꯇꯧꯅꯕꯅꯦ
ꯑꯩ ꯅꯪ ꯀꯣꯏꯔꯨꯁꯤꯔ ꯍꯥꯏꯔꯛꯄꯗ ꯃꯥꯡꯒꯤ ꯑ ꯑꯉꯥꯡꯗꯨꯔ ꯈꯜꯂꯨꯔꯦ ꯅꯣꯏ ꯑꯩ ꯊꯕꯛ ꯇꯧꯃꯤꯟꯅꯕ ꯑꯉꯥꯡꯗꯨꯔ ꯈꯜꯂꯨꯔꯦ ꯑꯃꯗꯨꯅꯪ ꯀꯣꯏꯕ ꯈꯔ ꯄꯥꯝꯖꯕꯒ ꯑ
ꯎꯝ ꯍꯣꯏ ꯃꯥꯁꯨ ꯑꯗꯨ ꯐꯣꯟ ꯑꯃꯣꯛ ꯇꯧꯔꯛꯈꯤꯗ꯭ꯔꯦ ꯀꯩꯗꯧꯔꯝꯅꯣ ꯈꯪꯗꯦ ꯑꯩꯅ ꯍꯥꯏꯗꯤꯕꯥꯎ ꯃ ꯇꯧꯈꯤꯗ꯭ꯔꯦ
ꯀꯩꯅꯣ ꯍꯥꯏꯕ ꯑꯩꯅ ꯍꯥꯏꯗꯤ ꯊꯕꯛꯇꯣ ꯇꯧꯃꯤꯟꯅꯔꯒ ꯐꯖꯅ ꯁꯦꯝꯃ ꯍꯥꯏꯅꯦ ꯍꯥꯏꯔꯦ ꯅꯪꯅꯗ ꯍꯥꯏꯕꯁꯨ ꯉꯥꯏ ꯂꯩꯔꯗꯤ ꯀꯃꯥꯏꯅ ꯇꯧꯗꯧꯔꯤꯕ
ꯎꯝ ꯒ꯭ꯌꯥꯟ ꯇꯥꯔꯦ ꯀꯩꯅꯣꯒꯤꯁꯨ ꯑꯃꯨꯛ ꯑꯁꯤꯒꯤꯒꯤꯁꯨ ꯑꯃꯨꯛ ꯍꯣꯏꯋꯥꯏꯗ ꯂꯥꯛꯏꯌꯦ ꯑꯗꯨꯅ ꯅꯣꯡꯒ ꯇꯥ ꯌꯥꯗ꯭ꯔꯦ ꯑꯗꯨꯗꯩ ꯃꯥꯥꯏ ꯑꯦꯛꯖꯥꯝ ꯍꯧꯖꯤꯛ ꯊꯥꯍꯧꯔꯅꯦꯌꯦ ꯑꯗꯨꯅ ꯍꯌꯦꯡ ꯁꯟꯗꯦꯗꯤ ꯁꯨꯇꯤ ꯑꯣꯏꯌꯦꯅ ꯑꯦꯛꯖꯥꯝꯒꯤꯗꯤ ꯑꯗꯨꯅ ꯑꯗꯨꯗ ꯑꯩꯈꯣꯏꯅ ꯊꯕꯛꯇꯣ ꯑꯗꯨꯣꯏ ꯆꯠꯇꯣꯏꯣꯏ ꯃꯔꯛꯁꯤ ꯍꯥꯡꯉ ꯂꯩꯗꯣꯏꯅꯤ
ꯑꯗꯣ ꯃꯥꯒꯤꯗꯣ ꯀꯔꯤ ꯑꯦꯛꯖꯥꯝꯅꯣ ꯊꯥꯗꯣꯏꯁꯦ ꯑꯉꯥꯡꯒꯤ ꯑꯦꯛꯖꯥꯝ ꯍꯥꯏꯗꯤ ꯑꯥ ꯃꯣꯏ ꯑꯥ ꯀꯣꯂꯦꯖꯀꯤ ꯇꯧꯕꯗꯨꯔꯥ ꯅꯠꯇ꯭ꯔꯒ ꯀꯔꯝꯕ ꯑꯦꯛꯖꯥꯝꯅꯣ
ꯑꯥ ꯀꯣꯂꯦꯖꯀꯤ ꯃꯥꯅ ꯁꯨꯝ ꯁꯦꯟꯅꯕꯩ ꯋꯥꯅꯤꯗ ꯁꯨꯝ ꯁꯦꯟꯅꯩ ꯃꯣꯏ ꯗꯤꯄꯥꯔꯠꯃꯦꯟꯒꯤ ꯍꯥꯏꯇꯥꯔꯦ ꯁꯨꯝ ꯁꯦꯟꯅꯕꯩ ꯆꯠꯄꯩ ꯅꯨꯡꯇꯤꯒꯤ ꯆꯠꯄ ꯍꯥꯏ ꯇꯥꯔꯦ ꯑꯗꯨꯒꯤ
ꯑꯣ ꯍꯧꯁꯨ ꯑꯗꯨꯝ ꯂꯦꯞꯇꯕ ꯑꯣꯏꯔꯦ ꯃꯣꯏ ꯀꯩꯅꯣꯗꯣ ꯑꯩꯗꯤ ꯃꯥꯏꯗꯣ ꯂꯦꯞꯈ꯭ꯔꯕ ꯈꯟꯕ ꯊꯕꯛꯇꯣ
ꯃꯦꯝ ꯃꯔꯛ ꯃꯔꯛ ꯑꯣꯏꯅ ꯆꯠꯂꯦ ꯑꯗꯣ ꯃꯣꯏ ꯁ꯭ꯋꯥꯏꯒꯤꯁꯨ ꯍꫭꯏꯀꯤ ꯀꯦꯝꯞ ꯁꯤꯒꯤꯁꯤꯁꯨ ꯑꯁꯨꯝꯝꯗ ꯇꯥꯏ ꯍꯥꯏꯕ ꯑꯗꯨꯅ ꯃꯣꯏ ꯁ꯭ꯋꯥꯏꯗꯨꯁꯨ ꯑꯃꯨꯛ ꯀꯦꯝꯁꯤ ꯀꯥꯕꯅꯤꯅ ꯃꯥꯅ ꯆꯠꯄꯗꯨ ꯑ ꯃꯣꯏ ꯏꯁ꯭ꯀꯨꯜ ꯇꯥꯕꯅꯤꯅ ꯆꯞ ꯃꯥꯟꯅꯅ ꯆꯠꯃꯤꯟꯅꯉꯥꯏ ꯑꯗꯨꯒꯤ ꯇꯧꯈꯤꯕꯅꯦ꯫
ꯑꯣ ꯃꯣꯏ ꯃꯣꯏ ꯁꯥꯏꯁꯨ ꯒ꯭ꯔꯦꯖꯨꯋꯦꯁꯟ ꯇꯝꯃꯕꫭꯏꯔꯦ ꯁꯤꯗ ꯐꯔꯦ ꯐꯔꯦ
ꯑꯗꯨꯗꯤ ꯃꯣꯏ ꯄꯩꯁꯥꯁꯨ ꯑꯃꯨꯛ ꯍꯥꯟꯅ ꯆꯧꯉꯥ ꯆꯧꯉꯥ ꯄꯤꯅꯤ ꯍꯥꯏꯔꯝꯃꯤꯌꯦ ꯑꯗꯨꯒ ꯃꯣꯏ ꯃꯤꯗꯨ ꯃꯁꯤꯡ ꯌꯥꯝꯃꯜꯂꯕ ꯑꯗꯨꯗ ꯇꯪꯈꯥꯏ ꯇꯪꯈꯥꯏꯗ ꯑꯣꯏꯅ ꯄꯤꯔꯅꯤ ꯍꯥꯏꯌꯦꯌꯦ
ꯀꯩꯅꯣ ꯆꯥꯃꯉꯥ ꯆꯥꯝꯉꯥꯗ ꯑꯃꯨ ꯇꯪꯈꯥꯏ ꯇꯥꯔꯗꯤ ꯂꯨꯄꯥ ꯆꯅꯤꯌꯥꯡꯈꯩ ꯆꯅꯤꯌꯥꯡꯈꯩ ꯈꯛꯇ ꯄꯤꯗꯣꯏꯕ ꯆꯂꯤ ꯈꯨꯗꯤꯡꯒꯤ
ꯍꯣꯏ ꯍꯣꯏ ꯑꯗꯨꯃꯥꯏꯅ
ꯑꯁ ꯑꯗꯨꯗꯤ ꯕꯔꯥꯕꯧ ꯍꯟꯖꯤꯜꯂꯛꯔꯣꯏ ꯀꯩꯒꯤꯅꯣꯗ ꯁꯤꯗꯩ ꯆꯠꯄꯥ ꯂꯨꯄꯥ ꯆꯥꯝꯃꯗꯤ ꯑꯗꯨꯝ ꯇꯤꯡꯉꯅꯤ ꯑ ꯍꯪꯒꯠ ꯍꯟꯗꯥ ꯑꯦ ꯑꯗꯨ ꯂꯨꯄꯥ ꯆꯥꯝ ꯌꯥꯡꯈꯩꯗꯨꯅ ꯀꯩꯍꯧꯗꯦꯕ ꯑꯁ ꯑꯗꯨꯗꯤ ꯀꯥꯟꯅꯗꯦꯗ
ꯇꯧꯋꯦ ꯕꯅꯤ ꯃꯣꯏ ꯃꯣꯏ ꯁꯥꯏꯗ ꯁꯤꯟꯗꯣꯛ ꯁꯤꯟ ꯇꯧꯕꯩ ꯍꯥꯏꯔꫭꯕꯨꯗꯤ ꯑꯗꯨꯅ ꯃꯅꯥꯛ ꯅꯃꯥ ꯍꯥꯏꯔꯕꯨꯗꯤ ꯐꯕ꯫
ꯎꯝ ꯅꯠꯇꯦ ꯊꯕꯛ ꯌꯥꯝ ꯃꯤ ꯌꯥꯝ ꯌꯥꯝꯃꯤ ꯍꯥꯏꯗꯨꯕꯨ ꯂꯦꯕꯄꯥꯟꯅꯕ ꯃꯤꯁꯤꯕꯨ ꯃꯔꯤ ꯃꯉꯥ ꯊꯝꯕ꯭ꯔꯥ ꯍꯥꯏꯕꯅꯤꯗ ꯃꯣꯏꯒꯤ ꯍꯥꯟꯅ ꯀꯩꯅꯣꯒꯤ ꯔꯤꯒꯨꯂꫪ ꯇꯥꯕ ꯃꯤ ꯑꯃ ꯂꯩꯔꯝꯒꯅꯤ, ꯑꯗꯨꯒ ꯑꯗꯒꯤ ꯁꯦꯟꯅꯕꯒꯤ ꯑꯃꯕꯨ ꯍꯥꯏꯔꯣꯅꯦꯀꯣ ꯁꯦꯡꯗꯣꯛ ꯁꯦꯡꯖꯤꯟ ꯇꯧꯕꯒꯤ꯫ ꯑꯇꯩ ꯊꯣꯏꯅꯉꯥꯏ ꯂꯩ ꯂꯩꯇꯦ ꯍꯥꯏꯕꯅꯤꯗ ꯑꯩꯈꯣꯏ ꯀꯦ ꯑꯦꯝ ꯁꯤꯒꯤꯔ ꯍꯥꯏꯐꯧ ꯃꯤ ꯂꯦꯞ ꯄꯥꯟꯅꯕ ꯑꯃꯈꯛꯇꯅꯤ ꯊꯝꯃꯤꯗꯣ ꯑꯗꯨꯅ ꯂꯣꯏ ꯇꯧꯏꯤ ꯑꯗꯣ ꯀꯃꯥꯏꯅ ꯃꯣꯏꯅꯗꯤ꯫
ꯃꯣꯏꯅ ꯑꯃꯨꯛ ꯑꯗꯨꯒꯤ ꯄꯣꯠꯇꯨ ꯔꯤꯒꯨꯂꫪ ꯇꯥꯗꯕ ꯀ ꯃꯌꯥꯝ ꯌꯥꯝꯃꯟꯕ ꯑꯩ ꯅꯧꯅ ꯄꯨꯡꯉꯥ ꯆꯪꯗꯣꯏ ꯇꯧꯅꯕ ꯅꯝꯐꯨ ꯅꯝꯐꯨꯗ ꯑꯗꯨꯅ ꯄꯣꯠꯇꯨ ꯃꯨꯟꯅꯕꯒꯤ ꯃꯑꯣꯡ ꯇꯧꯅꯕꯩ ꯑꯗꯨꯅ
ꯑꯣ ꯍꯣꯏ ꯑꯗꯨ ꯑꯣꯏꯔꯝꯃꯅꯤ ꯍꯥꯏꯗꯤ ꯄꯩꯁꯥꯗꯨ ꯄꯤꯁꯤꯟꯅꯔꯒ ꯑꯃ ꯑꯃꯅꯃꯨꯛ-ꯑꯃꯅꯃꯨꯛ ꯂꯥꯛꯄꯤ ꯑꯃꯥꯏꯅ ꯇꯧꯕ ꯑꯣꯏꯒꯅꯦꯕ ꯍꯥꯏꯗꯤ ꯊꯕꯛꯇꯨꯁꯨ ꯄꯩꯁꯥ ꯄꯤꯁꯤꯟꯅꯧꯔꯃꯤꯅ ꯂꯣꯏꯅ ꯂꯥꯛꯇꯣꯏ ꯇꯧꯕꯤꯗꯣ ꯑꯦꯛꯖꯥꯝ ꯃꯌꯥꯗꯅ꯫ ꯑꯗꯨꯃꯥꯏꯅ ꯇꯧꯕ ꯑꯣꯏꯔꯝꯃꯅꯤ꯫
ꯃꯣꯏ ꯃꯣꯏꯔꯣꯝꯒꯤ ꯀꯥꯡꯕꯨꯗꯨꯅ ꯃꯣꯏ ꯃꯁꯦꯟꯗꯣ, ꯍꯥꯞꯆꯤꯟꯅꯗꯧꯒꯤ ꯑꯗꯨꯝ ꯐꯖ ꯑꯗꯨꯝ ꯇꯧꯅꯕ ꯍꯥꯏꯇꯥꯥꯔꯦ ꯑꯗꯨꯅ ꯃꯥꯖꯤ ꯑꯃꯨꯛ ꯈꯔ ꯏꯟꯊꯣꯛꯑ ꯊꯝꯕ ꯑꯗꯩ ꯃꯣꯏꯔꯣꯝꯒꯤ ꯃꯤ ꯑꯃꯅꯕꯨꯗꯤ ꯃꯥꯁꯤ ꯁꯨꯝ ꯂꯣꯏꯖꯅꯤꯡꯕꯒꯤ ꯃꯉꫭꯟ ꯗꯨꯝ ꯄꯥꯎꯗꫭ ꯄꯤꯕꯤꯔꯛꯄ ꯍꯥꯏꯇꯥꯔꯦ ꯑꯗꯨꯃꯥꯏꯅ ꯇꯧꯕ ꯈꯤ ꯅꯨꯡꯉꯥꯏ ꯅꯨꯡꯉꯥꯏꯕ ꯑꯗꯨꯅ ꯑꯗꯨꯒꯤ꯫
ꯎꯝ ꯍꯣꯏ ꯈꯪꯅꯕ ꯑꯃ ꯂꯩꯕꯨꯗꯤ ꯐꯩ ꯂꯩꯕꯕꯨꯗꯤ ꯑꯗꯨ ꯀꯅꯥ ꯈꯪꯅꯤ ꯃꯗꯨꯁꯨ ꯄꯩꯁꯥ ꯆꯥꯅꯤꯡꯕ ꯑꯣꯏꯔꯝꯃꯗꯤ꯫ ꯒ꯭ꯌꯥꯟ ꯇꯥꯗ꯭ꯔꯦ ꯃꯣꯏꯁꯦ꯫ ꯄꯩꯁꯥꯒꯤ ꯄꯩꯁꯥ ꯈꯔ ꯌꯥꯝ ꯄꯤꯕꯗꯅ ꯊꯕꯛ ꯐꯪꯕ ꯍꯥꯏꯗ ꯇꯧꯔꯅꯤ ꯃꯣꯏꯗꯣ
ꯑꯗꯨꯅꯦ ꯅꯍꯥꯟ ꯃꯥꯏ ꯃꯥꯏ ꯁꯛ ꯅꯍꯥꯟ ꯄꯤꯈꯤꯕ ꯃꯈꯩꯗꯣ ꯍꯟꯗꯣꯛꯑꯒꯦ ꯃꯤ ꯆꯪꯍꯜꯂꯒꯦꯗ ꯍꯥꯏꯔꯤꯃꯤ ꯀꯩꯅꯣ ꯐꯔꯤ ꯑꯃ ꯈꯔ ꯄꯤꯔꯒ ꯑꯗꯨꯃꯥꯏꯅ ꯇꯧ ꯌꯥꯎꯋꯦ ꯃꯤ
ꯑꯣ ꯍꯟꯗꯣꯛꯍꯟꯕꯅ ꯐꯔꯦ ꯃꯣꯏꯗ ꯈꯨꯁꯨꯨ ꯃꯨꯁꯨ ꯇꯧꯗꯣꯛ ꯑꯣꯏꯔꯗꯤ꯫
ꯑꯗꯨꯣ ꯍꯟꯗꯣꯛꯄꯗꯣ ꯄꯨꯔꯥ ꯑꯣꯏꯅ ꯍꯟꯗꯣꯛꯇꯣ ꯁꯤꯗ ꯍꯟꯗꯣꯛꯇꯣ ꯃꯃꯜ ꯍꯟꯗꯣꯛꯇꯨ ꯅꯠꯇꯕ, ꯃꯩ ꯀꯣꯂꯦꯖꯇ ꯑꯣꯏꯅ ꯍꯟꯗꯣꯛꯑ ꯇꯧꯕꯅꯤꯅ ꯑꯃꯨꯛ, ꯍꯌꯦꯡ ꯂꯧꯔꯝꯗꯥꯏꯗ ꯑꯃꯨꯛ ꯄꯩꯁꯥꯗꯣ, ꯖꯟ ꯖꯥꯥꯟ ꯇꯧꯅꯗꯧꯕ ꯍꯥꯏ ꯇꯔꯦ ꯒ꯭ꯌꯥꯟ ꯇꯥꯗꯕ ꯑꯗꯨꯅꯅꯦ꯫
ꯑꯗꯨꯁꯨ ꯕꯦꯔꯥꯅꯤ ꯃꯤ ꯃꯁꯛ ꯈꯪꯅ ꯄꯤꯕ ꯑꯣꯏꯔꯗꯤ ꯐꯕ ꯀꯣꯂꯦꯖ ꯃꯅꯨꯡꯗ ꯄꯤꯈꯤꯕ ꯑꯣꯏꯔꯗꯤ ꯈꯪꯗ꯭ꯔꯦ꯫ ꯑꯁ ꯅꯣꯡꯁꯤ ꯀꯃꯥꯏ ꯇꯧꯗꯨꯏꯅꫭ ꯈꯪꯗꯦ ꯃꯊꯥ ꯁ ꯉꯁꯥꯏ ꯆꯤꯡ ꯀꯥꯔꯒ ꯆꯤꯡꯗꯒ ꯆꯥꯔꯨꯁꯤꯒ ꯍꯥꯏꯅꯕꯅꯤ ꯁꯤ ꯅꯣꯡꯃ ꯃꯔꯛꯇꯗꯤ ꯌꯥꯗꯧ ꯃꯥꯟꯗꯦ꯫
ꯀꯩ ꯅꯨꯃꯤꯗꯥꯡ ꯋꯥꯏꯔꯝꯂꯣ ꯍꯥꯏꯁꯦ ꯅꯨꯃꯤꯗꯥꯡꯗꯔꫭ ꯀꯔꯝ ꯀꯥꯟꯗꯅꯣ꯫
ꯍꯣꯏꯌꯦ ꯅꯨꯃꯤꯗꯥꯡ ꯑꯃꯗꯣ ꯑꯥ ꯁꯒꯨꯅꯨꯗ ꯆꯠꯂꯦ ꯍꯥꯏꯕꯅꯤ ꯑꯗꯨ ꯍꯜꯂꯛꯑꯒ ꯃꯥꯅ ꯊꯣꯡꯉꯅꯤꯌꯦ, ꯑꯗꯨꯒ ꯆꯥꯥꯁꯦ ꯈꯣꯠꯁꯤ ꯀꯥꯏꯅ ꯑꯗꯨꯝ ꯆꯠꯂꯒ ꯆꯥꯛꯁꯤꯦ ꯌꯨꯝꯗ ꯆꯥꯕꯗꯤ ꯅꯨꯡꯉꯥꯏꯇꯦ ꯃ ꯌꯨꯝꯗꯣ ꯈꯔ ꯆꯤꯜꯂꯦꯕ ꯑꯗꯨꯅ ꯑꯇꯣꯞꯄ ꯃꯐꯝꯗ ꯄꯣꯠ ꯆꯥꯎꯁꯦ ꯅꯣꯡꯃꯁꯤꯗ ꯀꯃꯥꯏ ꯄꯣꯠ ꯆꯥꯎꯗꫭꯅꫭ ꯇꯧꯔꯤꯁꯦ ꯃꯊꯥ ꯁꯥꯕꯗ ꯍꯣꯔꯦꯟ ꯆꯦꯠꯇꯟ ꯑꯣꯏꯅ ꯇꯥꯗꯣꯏꯕ꯭ꯔꯣ ꯈꯟꯗꯦ꯫
ꯃꯣꯏ ꯅꯨꯃꯤꯗꯥꯡꯗꯨꯕꯨ ꯑꯗꯨꯝ ꯆꯤꯡꯕ ꯑꯗꯨꯝ ꯀꯥꯕ ꯌꯥꯕ ꯌꯥꯕ꯭ꯔꯥ ꯃꯣꯏ ꯆꯤ
ꯅꯨꯃꯤꯗꯥꯡꯗꯤ ꯌꯥꯏ ꯌꯥꯕꯕꯨꯗꯤ ꯃꯣꯏꯗꯤ ꯑꯗꯨꯝ ꯅꯛ ꯅꯕꯅꯤꯅ ꯑꯗꯨ ꯅꯨꯃꯤꯗꯥꯡꯗꯝ ꯆꯥꯛ ꯆꯥꯕ ꯅꯨꯡꯉꯥꯏꯔꯣꯏꯗꯅ꯫
ꯍꯣꯏ ꯌꯥꯏ ꯈꯔ ꯆꯥꯎꯕ ꯍꯣ ꯑꯃ ꯌꯦꯡꯑꯒ ꯌꯦꯟ ꯆꯥꯕꯅ ꯐꯩꯗ꯫ ꯅꯣꯡꯃ ꯇꯥꯕꯒ ꯑꯗꯨꯝ ꯐꯅꯤ꯫
ꯀꯥꯡꯁꯨ ꯃꯌꯥꯝ ꯄꯥꯏꯅꯤ ꯍꯧꯖꯤꯛꯇꯤ꯫ ꯅꯣꯡ ꯃꯇꯝꯅꯤꯅ
ꯎꯝ ꯍꯣꯏ ꯌꯥꯕ ꯌꯥꯅꯤ ꯃꯨꯊꯠꯂꯒꯦ꯫
ꯍꯣꯏ ꯍꯣꯏ ꯍꯣꯏ ꯊꯝꯃꯣ-ꯊꯝꯃꯣ꯫